ꯇꯥꯕꯔꯣ
ꯇꯥꯏ ꯑꯁ ꯅꯣꯡ ꯆꯨꯕ꯭ꯔꯥ?
ꯆꯨꯗꯦ
ꯑꯁ ꯎꯝ ꯄꯧ ꯐꯧꯅꯗꯕ ꯀꯨꯏꯔꯦ ꯍꯦ
ꯇꯨꯝꯔꯕꯣ ꯅꯪꯗꯤ ꯉꯁꯤꯁꯦ ꯑꯩꯈꯣꯏ ꯌꯦꯟꯗꯦꯝꯒ ꯌꯦꯟꯗꯦꯝ ꯆꯨꯝꯐꯨꯠ ꯇꯧꯋꯦ ꯑꯗꯨꯒ ꯌꯦꯔꯨꯝꯒ ꯑꯂꯨꯁꯨ ꯊꯣꯡꯉꯦ ꯍꯤꯟꯖꯥꯡ ꯍꯥꯎꯗꯕꯩꯀꯣ ꯌꯦꯟꯗꯦꯝꯗꯣ ꯆꯥꯅꯤꯡꯗꯕꯩ ꯑꯃꯨꯛ ꯂꯧꯔꯒ ꯊꯣꯡꯕ
ꯑꯁ ꯌꯥꯏꯌꯦ ꯅꯣꯏꯁꯨ ꯌꯦꯟꯗꯦꯝꯁꯦ ꯌꯥꯝ ꯆꯥꯏꯌꯦ
ꯌꯦꯟꯗꯦꯝ ꯈꯛꯇꯀꯣ ꯅꯠꯇꯦ ꯑꯩꯅ ꯊꯣꯝꯕꯤꯕꯅꯦꯕ ꯑ ꯀꯩꯅꯣ ꯈꯣꯡꯗ꯭ꯔꯨꯝꯒꯨꯝꯕ ꯑꯃ ꯂꯩꯕꯗꯣ ꯄꯝ ꯑꯦ ꯀꯩꯅꯣ ꯑꯃ ꯑꯁ ꯑꯁ ꯃꯥꯏꯔꯦꯟ ꯅꯠꯇꯕ ꯑꯣ ꯀꯩꯅꯣ ꯑꯉꯥꯎꯕ ꯂꯩꯕꯗꯣ ꯅꯠꯇꯦ ꯃꯔꯦꯡꯒꯨꯝꯅ ꯑꯉꯥꯎꯕ ꯂꯩꯕꯗꯣ ꯈꯣꯡꯗ꯭ꯔꯨꯝ ꯍꯥꯏꯁꯤꯔꯥ ꯑꯗꯨ ꯑꯗꯨꯗꯣ ꯊꯣꯡꯉꯣ ꯍꯥꯏꯌꯨꯀꯣ ꯏꯄꯥꯥꯅ ꯀꯩ ꯏꯟꯖꯥꯡ ꯆꯥꯁꯤꯔꯣ ꯍꯥꯏꯔꯒ ꯑꯗꯨ ꯇꯧꯑꯣ ꯍꯥꯏꯕ ꯑꯩꯗ ꯆꯥꯅꯤꯡꯗꯕꯀꯣ ꯑꯗꯨꯒꯤ ꯌꯦꯟꯗꯦꯝꯗ ꯇꯧꯒꯦ ꯍꯥꯏꯔꯒ ꯑꯗꯨꯁꯨ ꯆꯥ ꯆꯥꯅꯤꯡꯗꯕꯒꯤ
ꯎꯄꯥꯏ ꯂꯩꯇꯦ
ꯅꯣꯏꯗꯤ
ꯑꯩꯈꯣꯏꯗꯤ ꯉꯥ ꯆꯥꯔꯦ ꯉꯁꯤꯗꯤ
ꯑꯁ ꯍꯥꯎꯋꯦ ꯑꯗꯨꯗꯤ
ꯍꯣꯏ ꯉꯥꯒ ꯉꯥ ꯒꯌꯦꯡ ꯈꯛꯇꯅꯤ ꯍꯥꯎꯋꯁꯦ ꯍꯧꯖꯤꯛꯀꯥꯟꯗꯤ ꯑꯩꯉꯣꯟꯗ
ꯆꯞ ꯃꯥꯅꯩ ꯑꯁꯤꯗꯁꯨ ꯈꯤꯇꯪ ꯑꯍꯥꯎꯕ ꯂꯩꯇ꯭ꯔꯗꯤ ꯇꯜꯂꯦꯕ
ꯑꯣ ꯌꯥꯝ ꯇꯂꯦ
ꯇꯨꯝꯔꯕꯣ
ꯇꯨꯝꯗ꯭ꯔꯤꯗ ꯇꯨꯝꯁꯨ ꯇꯨꯝꯅꯤꯡꯗꯦ ꯑꯁꯀꯅꯤꯒꯤꯔꯥ ꯈꯪꯗꯦꯅ ꯅꯣꯏꯗꯤ ꯇꯨꯝꯕꯣ ꯇꯨꯝꯅꯤꯡꯉꯥꯏ ꯇꯧꯕ꯭ꯔꯥ ꯉꯁꯥꯏꯗꯣ
ꯃꯄꯥꯟꯗ ꯂꯩꯕꯒ ꯂꯩꯑꯦ ꯍꯧꯖꯤꯛ ꯑꯣ ꯑꯩꯒꯤꯅꯣ ꯑꯩ ꯒꯤ ꯔꯨꯝꯗ ꯅꯦꯠꯋꯥꯛ ꯈꯔ ꯅꯨꯡꯉꯥꯏꯇꯕꯀꯣ ꯑꯗꯨꯗꯤ ꯑꯃꯨꯛ ꯊꯣꯛꯑꯦ
ꯀꯩꯒꯤꯔꯥ ꯃꯅꯨꯡꯗꯅꯦꯉꯣꯟ ꯅꯨꯡꯉꯥꯏꯇꯕꯗꯣ ꯌꯥꯝ ꯋꯥꯏꯗꯀꯣ ꯑꯗꯨꯗꯤ
ꯎꯝ ꯌꯨꯝ ꯑꯆꯧꯕꯗꯣ ꯃꯄꯥꯟꯒꯤꯗꯣ
ꯑꯥ
ꯑꯗꯨꯗꯨꯅꯦ ꯑꯗꯨꯗꯣ ꯂꯣꯏꯅ ꯊꯤꯡꯈ꯭ꯔꯦꯕ
ꯑ ꯑꯣ ꯑꯗꯣ ꯌꯨꯝ ꯑꯆꯕꯗꯨꯅꯅꯦꯕ
ꯎꯝ ꯑꯗꯨ ꯃꯄꯥꯟꯗ ꯊꯣꯛꯑꯗꯤ ꯐꯞꯂꯅꯦꯀꯣ
ꯎꯝ ꯑꯣ ꯑꯩꯈꯣꯏꯁꯨ ꯅꯍꯥꯟ ꯁꯨꯃꯥꯏꯅ ꯇꯧꯋꯦ ꯃꯅꯨꯡꯗꯗꯤ ꯅꯦꯋꯥꯛ ꯅꯨꯡꯉꯥꯏꯇꯕ ꯃꯄꯥꯥꯟꯗ ꯊꯣꯛꯑꯗꯤ ꯅꯦꯋꯥꯛ ꯂꯩꯕ ꯃꯃꯨ
ꯑꯣ
ꯑꯩꯈꯣꯏ ꯅꯍꯥꯟ ꯋꯥꯔꯤ ꯁꯥꯕ ꯃꯇꯝꯗꯣ ꯃꯔꯛ ꯃꯔꯛꯇ ꯄꯥꯎ ꯍꯣꯠꯅꯕꯗꯣ ꯑꯗꯨꯒꯤ ꯃꯇꯝꯗ ꯎꯝ
ꯍꯌꯦꯡ ꯏꯟꯆꯥꯥꯔꯖ ꯆꯠꯀꯔꯣ ꯑꯥ
ꯍꯌꯦ ꯍꯣꯏ ꯆꯠꯀꯗꯧ ꯃꯥꯜꯂꯦ ꯑꯁ ꯑꯗꯣ ꯑꯩꯈꯣꯏꯒꯤ ꯂꯥꯏꯁꯪꯗꯣ ꯌꯥꯝ ꯉꯟꯕꯒꯤ ꯑꯁ ꯄꯨꯡ ꯃꯉꯥꯗꯅꯦ ꯑꯗꯣ ꯀꯃꯥꯏꯅ ꯇꯧꯁꯦ ꯔꯍꯪꯗꯦ
ꯄꯨꯡ ꯃꯉꯥꯗ
ꯎꯝ ꯄꯨꯡ ꯃꯉꯥꯗ ꯕꯦꯜ ꯑꯍꯣꯢ ꯕꯦꯜ ꯈꯣꯡꯕꯅꯦ ꯑꯗꯣ ꯑꯁ
ꯎ ꯉꯟꯃꯟꯗ꯭ꯔꯣ ꯑꯗꯨꯗꯤ
ꯉꯟꯃꯜꯂꯦ ꯑꯗꯨꯒꯤꯅꯦ ꯑꯗꯨꯗꯤ ꯑꯩꯗꯤ ꯍꯣꯏ ꯆꯥ ꯆꯥ ꯇꯣꯛꯑꯒ ꯇꯧꯅꯤꯡꯉꯤ
ꯍꯍ ꯑꯩꯗꯤ ꯍꯌꯦꯡꯁꯦ ꯍꯧꯖꯤꯛꯁꯦ ꯅꯣꯡꯁꯨ ꯃꯝꯃꯦ ꯑꯗꯣ ꯅꯣꯡ ꯆꯨꯔꯨꯗꯤ ꯑꯁ ꯑꯁ ꯂꯝꯕꯤꯗꯣ ꯆꯠꯄ ꯅꯨꯡꯉꯥꯏ ꯃꯉꯗꯤ ꯋꯥ
ꯎꯝ
ꯗꯤ ꯅꯣꯡꯆꯨꯔꯤꯗꯤ ꯂꯥꯛꯑꯣ ꯁꯨꯇ꯭ꯔꯗꯤ ꯌꯦꯁꯦ ꯑꯁ ꯅꯣꯡꯖꯨꯔꯤꯗꯤ ꯆꯠꯄ ꯅꯨꯡꯉꯥꯏꯇꯦꯐ ꯈꯔꯁꯨ ꯂꯥꯞꯄꯒꯤ
ꯑꯣ ꯍꯁ ꯇꯣꯡꯒ꯭ꯔ ꯑꯗꯨ ꯌꯥꯔꯦ ꯅ ꯔꯕꯔꯒꯤ ꯈꯨꯡꯒꯪꯝꯒꯨꯝꯕ ꯇꯣꯡꯉꯣꯅ ꯑꯃꯨꯛ ꯒꯝꯕꯨꯠꯒꯨꯝꯕꯗ ꯇꯣꯡꯉꯣ ꯌꯥꯔꯦ ꯌꯥꯔꯦ ꯌꯥꯝ ꯂꯩꯥꯏꯔꯦ ꯇꯟꯕꯒꯤ ꯍꯥꯏꯔꯀꯅꯣ ꯁꯤꯗ
ꯑꯗꯨ ꯅꯣꯡꯖꯨꯨꯔꯗꯤ ꯇꯜꯂꯦ ꯍꯥꯏꯕꯗꯣ
ꯍꯨ ꯆꯔꯤꯗꯤ ꯇ ꯂꯩꯦ ꯍꯥꯅꯤ ꯅꯣꯡ ꯆꯨꯗ꯭ꯔꯗꯤ ꯂꯥꯛꯀꯦ ꯍꯥꯏꯔꯒ ꯑꯁ ꯑꯩ ꯏꯆꯦꯈꯣꯏꯗ ꯉꯁꯥꯏ ꯆꯠꯄꯁꯨ ꯑꯣ ꯀꯩꯅꯣ ꯏꯟꯇꯔꯦꯁ ꯂꯩꯗꯨꯒ ꯕꯤꯠ ꯂꯩꯇ꯭ꯔꯅ ꯆꯠꯄꯅꯦꯕ ꯂꯝꯕꯤꯗꯨꯀꯣ
ꯎꯝ ꯑꯁ ꯂꯝꯕꯤꯗꯣ ꯅꯣꯏ ꯅꯣꯏ ꯂꯩꯀꯥꯏꯒꯤ ꯂꯝꯕꯤꯗꯣ ꯌꯥꯝ ꯐꯠꯇꯒꯣ
ꯌꯥꯝ ꯐꯠꯇ꯭ꯔꯦꯕ
ꯎꯝ
ꯈꯪꯗꯦ ꯌꯦꯡꯕ ꯇꯥꯔꯦ ꯍꯌꯦꯡꯁꯦ
ꯎꯝ
ꯉꯣ ꯂꯩꯁꯥꯕꯤꯁꯤꯡꯗꯤ ꯉꯟꯅ ꯀꯥꯒꯗꯕꯅꯤ ꯀꯩꯅꯣ ꯂꯩ ꯁꯪꯖꯣ
ꯀꯥꯏꯅ ꯍꯧꯒꯠꯄ ꯉꯝꯗꯦ
ꯅꯪ ꯏꯁꯄꯤꯦꯁꯦꯜ ꯅꯝꯕꯔꯒꯨꯝꯕ ꯇꯑꯣꯅꯦ ꯏꯁꯦꯁꯦꯜ ꯅꯝꯕꯔꯒꯨꯝꯕꯗꯣ ꯂꯧꯑꯣꯣꯕ ꯑꯩ ꯐꯣꯇꯣꯒꯨꯝꯕ ꯚꯤꯗꯤꯑꯣꯒꯨꯝꯕ ꯐꯖꯅ ꯌꯦꯡꯉ
ꯇꯥꯅꯤꯡꯉꯤ ꯍꯥꯏꯕ꯭ꯔꯣ ꯅꯪ ꯇꯥꯅꯤꯡꯉꯦ ꯍꯥꯏꯕ꯭ꯔꯣ
ꯍꯌꯦꯡ ꯋꯥꯏ ꯂꯨꯍꯧꯔꯀꯥꯟꯗ ꯑꯃꯨꯛ ꯌꯦꯡꯅꯤꯡꯉꯥꯏ ꯑꯦ
ꯑꯗꯨꯣ ꯍꯌꯦꯡ ꯀꯩꯅꯣ ꯏꯁꯄꯤꯁꯦꯜ ꯅꯝꯕꯔ ꯀꯩꯅꯣ ꯇꯧꯕꯤꯌꯣ ꯍꯥꯏꯕ꯭ꯔꯣ ꯑꯩꯅ
ꯇꯧꯕꯤꯌꯣ ꯑꯁꯦꯡꯕ ꯒꯣꯁꯇꯦꯜꯒꯤ ꯏꯁꯩꯒꯨꯝꯕꯗꯣ ꯑꯁ ꯐꯖꯅ ꯁꯦꯁ ꯅꯪꯁꯨ ꯈꯣꯟꯖꯦꯜ ꯅꯨꯡꯉꯥꯏꯕꯅꯤ ꯅꯍꯥ
ꯐꯔꯛꯑꯦꯍꯦ
ꯁꯦꯡꯕ ꯍꯥꯏꯔꯒ ꯃꯤ ꯑꯁꯦꯡꯕ ꯍꯥꯏꯔꯒ
ꯁꯩ ꯁꯛꯄꯩ ꯌꯥꯗꯕꯏ
ꯑ ꯏꯁꯩꯗꯤ ꯁꯛꯄ ꯌꯥꯏꯗꯤ ꯍꯥꯏꯕ ꯅꯠꯇꯦ ꯑꯩꯁꯨ ꯀꯔꯤꯅꯣ ꯅꯪꯁꯨ ꯈꯣꯟꯁꯦ ꯑꯗꯨꯝ ꯅꯨꯡꯁꯤꯕ ꯁꯥꯗꯤ ꯑꯗꯨꯝ ꯇꯥꯕ ꯅꯨꯡꯉꯥꯏꯒꯅꯤꯕ
ꯑꯁ ꯑꯩ ꯁꯪꯕ ꯇꯥꯔꯁꯨꯗꯤ ꯌꯦꯡꯁꯦ ꯅꯪ ꯇꯥꯕ ꯉꯝꯒꯔꯣ
ꯑꯩ ꯉꯝꯗ꯭ꯔꯗꯤ ꯀꯅꯥ ꯉꯝꯗꯣꯏꯅꯣ ꯑꯁ ꯇꯥꯕꯤꯒꯦꯍꯦ ꯑꯩ ꯐꯖ ꯆꯠꯅꯩ ꯚꯤꯗꯤꯑꯣ ꯅꯝꯍꯜꯂꯒ ꯍꯌꯦꯡꯋꯥꯏ ꯀꯩꯅꯣ ꯑꯍꯟ ꯑꯣꯏꯔꯤꯉꯩꯗ ꯑꯗꯨ ꯌꯦꯡꯅꯤꯡꯉꯥꯏ ꯑꯁ ꯑꯩ ꯏꯁꯥꯕꯤꯒꯤ ꯃꯇꯝꯗ ꯏꯁꯩ ꯁꯛꯄꯅꯤꯀꯣ ꯍꯥꯏꯅꯤꯡꯉꯥꯏ
ꯁꯛꯄ ꯇꯥꯔꯦ ꯑꯣꯔꯦꯟ ꯃꯣꯂꯥꯔꯒ ꯇꯝꯕ ꯇꯥꯔꯦ ꯑꯩ ꯇꯗꯕꯤꯗ
ꯅꯪꯗꯤ ꯏꯁꯩ ꯍꯥꯏꯕꯅꯤ ꯃꯇꯝꯗꯨ꯭ꯔꯁꯨ ꯑꯗꯨꯝ ꯁꯛꯄ ꯌꯥꯔꯅꯤꯗ
ꯐꯪꯁ ꯁꯥꯔꯒ ꯑꯅꯨꯕꯤꯒꯤ ꯃꯈꯣꯟꯒꯨꯝꯅ ꯊꯣꯛꯀꯅꯤꯀꯣ
ꯑꯗꯨꯃꯛꯇꯤ ꯍꯥꯏꯅꯣꯍꯦ ꯅꯪꯁꯨ
ꯌꯥꯝ ꯃꯍꯀ ꯆ ꯍ
ꯑꯁ ꯑꯩꯅꯣ ꯑꯩꯈꯣꯏ ꯅꯍꯥꯟꯗꯣ ꯑꯩꯈꯣꯏꯗꯁꯨ ꯇꯤꯂꯥꯏꯈꯣꯝꯕꯤ ꯂꯩꯕꯒꯤ ꯀꯣ ꯃꯆꯥ ꯑꯃ ꯂꯩꯕ ꯑꯜꯂꯩ ꯏꯕꯗꯣ ꯑꯗꯣ ꯍꯛ ꯍꯒ ꯆꯕꯗꯨ ꯍ ꯆꯕꯨꯗꯣ ꯑꯩ ꯑꯗꯨ ꯅꯨꯃꯤꯠꯇꯣ ꯌꯥꯝ ꯇꯟꯕꯅꯦ ꯑꯩ ꯈꯨꯠꯇ ꯑꯩꯒꯤ ꯈꯨꯠꯇ ꯂꯩꯕ ꯑꯥ ꯂꯣꯏꯔꯦ
ꯑꯩꯁꯨ ꯂꯥꯛꯄ ꯅꯨꯃꯤꯗꯣ ꯂꯥꯛꯄ ꯅꯨꯃꯤꯗꯣ ꯀꯩꯅꯣ ꯏꯁꯤꯡ ꯑꯩꯈꯣꯏꯒꯤꯗꯣ ꯀꯩꯅꯣ ꯍꯧꯖꯤꯛꯀꯥꯟ ꯏꯁꯤꯡꯗꯣ ꯅꯣꯡ ꯆꯨꯕꯒꯤ ꯏꯁꯤꯡ ꯑꯗꯨꯝ ꯇꯥꯏꯌꯦꯅ ꯑꯅꯧꯕ ꯊꯂꯒ ꯑꯗꯨꯒꯤ ꯑꯩ ꯏꯔꯨ ꯏꯔꯨꯕ ꯂꯣꯏꯔꯒ ꯑꯩꯒꯤ ꯃꯥꯏꯗꯣ ꯑꯃꯨꯛꯀ ꯇꯥꯕꯅꯦꯕ ꯏꯁꯤꯡꯗꯨꯀꯣ ꯏꯔꯨꯕ ꯂꯣꯏꯔꯦ ꯑꯗꯨꯕꯨ ꯇꯥꯔꯒ ꯑꯁ ꯇꯤꯜꯂꯥꯏꯈꯣꯝꯕꯤ ꯆꯨꯕꯗꯨꯀꯣ ꯊꯥꯒꯠꯆꯠꯄꯗꯣ ꯂꯣꯏꯔꯦ ꯑꯩꯒꯤ ꯅꯠꯇꯦ ꯑꯩ ꯂꯥꯛꯄ ꯅꯨꯃꯤꯠꯇꯣ
ꯑꯣ ꯑꯣ ꯑꯣ
ꯗ ꯍꯥꯒꯠꯆꯕꯒꯤ ꯑꯩꯒꯤ ꯃꯥꯏꯗꯁꯨ ꯌꯥꯝ ꯊꯣꯛꯄꯅꯦ ꯑꯗꯨꯒꯥ ꯆꯦꯡꯗꯣ ꯀꯩꯅꯣ ꯇꯧꯔꯒ ꯃꯦꯠꯂꯒ ꯑꯩꯒꯤ ꯀꯩꯅꯣ ꯑꯩꯅ ꯑꯩꯒꯤ ꯀꯔꯤ ꯍꯥꯏꯁꯤꯔꯥ ꯃꯦꯜꯂꯒ ꯃꯥꯒꯤ ꯎ ꯃꯍꯤꯗꯣ ꯑꯗꯨꯅ ꯑꯃꯨꯛ ꯇꯩꯕꯤꯕ ꯑꯗꯨ ꯐꯩꯌꯦ
ꯎ ꯑꯁ ꯈ꯭ꯋꯥꯏꯗꯒꯤ ꯄꯥꯝꯗꯕꯅꯦ ꯑꯩ ꯇꯤꯂꯥꯏ ꯈꯣꯝꯕꯤꯁꯦ
ꯌꯥꯗꯦ ꯃꯣꯏꯁꯦ ꯃꯤ ꯂꯣꯏꯅꯒꯤꯅꯤꯀꯣ ꯆꯞ ꯃꯥꯟꯅꯩꯀꯣ ꯃꯤ ꯂꯣꯏꯅ ꯇꯤꯜꯂꯥꯏꯈꯨꯝꯒꯤ ꯑꯃꯗꯣ ꯆꯞ
ꯑꯩꯗꯤ ꯌꯥꯝ ꯄꯤꯛꯑꯦ ꯃꯆꯥꯅꯦ
ꯎꯝ
ꯍꯥꯒꯠ ꯆꯕꯗꯣ ꯁꯤꯒꯦ ꯇꯧꯏ ꯍꯌꯦꯡꯁꯨ ꯇꯨꯝꯃꯦ
ꯎꯝ ꯍꯌꯦꯡ ꯍꯌꯦꯡ ꯅꯣꯡ ꯆꯨꯗ꯭ꯔꯗꯤ ꯊꯦꯡꯅꯕ ꯇꯥꯔꯦꯀꯣ
ꯍꯣꯏ ꯊꯦꯡꯅꯁꯦ ꯅꯣꯏ ꯃꯤ ꯂꯣꯏ ꯇꯞꯅꯥꯈꯔꯥꯕꯣ ꯅꯣꯏꯗ
ꯑꯩꯈꯣꯏ ꯗꯥꯗꯣ ꯊꯕꯛ ꯆꯠꯈꯤꯕꯗꯣ ꯂꯥꯛꯇ꯭ꯔꯤꯌꯦ ꯃꯣꯏꯗ ꯀꯔꯤ ꯇꯧꯔꯒ ꯂꯩꯕ꯭ꯔꯣ ꯈꯪꯗꯦ
ꯑꯣ ꯌꯥꯝ ꯊꯦꯡꯉꯦꯅ ꯎꯝ
ꯃꯤꯇꯤꯡꯒꯨꯝꯕ ꯇꯧꯕ꯭ꯔꯣ ꯈꯪꯗꯦ ꯑꯩꯗꯤ ꯃꯣꯏꯁꯦ
ꯑꯣ ꯑꯣ ꯑꯣ ꯉꯁꯥꯏ ꯑꯩ ꯑꯩ ꯅꯨꯄꯥꯈꯣꯏ ꯆꯠꯊꯣꯛꯄꯗꯨꯔꯥ ꯎ
ꯅꯠꯇꯦ ꯃꯥꯗꯤ ꯀꯩꯅꯣ ꯑꯌꯨꯛꯇꯒꯤ ꯆꯠꯈꯤꯕꯅꯦꯕ ꯑꯗꯨꯒ ꯃꯥꯒꯤ ꯕꯦꯛꯇꯤ ꯄꯨꯔꯛꯈ꯭ꯔꯦ ꯑꯗꯨ ꯃꯥ ꯃꯁꯥꯗꯤ ꯂꯥꯛꯇ꯭ꯔꯤꯑꯕ ꯀꯩꯗꯧꯔꯒ ꯂꯩꯕꯒꯤꯔꯣ ꯈꯪꯗꯦ
ꯊꯕꯛ ꯑꯃ ꯂꯩꯔꯝꯒꯅꯤ ꯑꯗꯨꯒꯤꯅꯤ ꯑꯣꯏꯔꯝꯒꯅꯤ
ꯇꯨꯝꯅꯤꯡꯉꯕꯣ ꯅꯪꯗꯤ
ꯑꯁ ꯇꯨꯝꯅꯤꯡꯗꯦꯗꯥ ꯀꯔꯤꯔꯥ
ꯄꯨꯡ ꯀꯥꯌꯥꯗ ꯇꯨꯝꯕꯅꯣ ꯍꯧꯖꯤꯛ ꯀꯥꯟ
ꯑꯁ ꯎꯝ ꯇꯔꯥ ꯄꯨꯡ ꯇꯔꯥ ꯑꯗꯨꯋꯥꯏ ꯑꯗꯨꯝ ꯇꯨꯝꯕꯅꯦ ꯑꯗꯨꯕꯨ ꯉꯁꯤꯗꯤ ꯇꯨꯝꯅꯤꯡꯗꯕ
ꯑꯩꯗꯤ ꯑꯩꯅꯤꯗ ꯊꯦꯡꯅ ꯊꯦꯡꯅ ꯇꯨꯝꯕꯗꯣ
ꯅꯣꯏꯗꯤ ꯊꯦꯡꯅꯥ ꯇꯨꯝꯃꯁꯨ ꯀꯩꯁꯨ ꯀꯥꯏꯗꯦꯗꯥ ꯑꯀꯥꯏꯕ ꯂꯩꯇꯦ ꯂꯩꯁꯥꯕꯤꯅꯤꯅ ꯑꯗꯨꯝ ꯊꯦꯡꯅꯥ ꯍꯧꯒꯠꯂꯁꯨ ꯃꯤ ꯀꯅꯥꯝꯇ ꯉꯥꯡꯉꯣꯏ ꯅꯣꯏꯕꯨꯗꯤ
ꯀꯪꯈ꯭ꯔꯦꯕꯣ ꯑꯩꯁꯦ ꯊꯦꯡꯅ ꯇꯨꯝꯃꯟꯕꯒꯤ ꯆꯥꯛꯇꯣ ꯐꯖꯅ ꯆꯥꯔꯁꯨꯀꯣ ꯊꯦꯡꯅ ꯇꯨꯝꯕ ꯌꯥꯗ꯭ꯔꯦꯕ
ꯎꯝ
ꯏꯁꯥꯗ ꯅꯨꯡꯖꯨ ꯅꯨꯡꯉꯥꯏꯇꯦ ꯊꯦꯡꯅ ꯇꯨꯝꯕꯁꯦ
ꯍꯣꯏ ꯅꯨꯡꯉꯥꯏꯇꯦ
ꯑꯁ ꯑꯩ ꯉꯔꯥꯡꯗꯣ ꯑꯩ ꯉꯔꯥꯡꯗꯣ ꯑꯁ ꯊꯦꯡꯅ ꯈꯔ ꯇꯨꯝꯃꯦ ꯑꯗꯣ ꯍꯧꯒꯠꯄꯗꯨꯅ ꯄꯨꯡ ꯃꯔꯤꯗ ꯍꯧꯒꯠꯂꯦ ꯑꯗꯨꯒꯤ ꯑꯁ ꯌꯥꯗ꯭ꯔꯦ
ꯑꯁ ꯉꯜꯂꯤꯦꯍꯦ ꯄꯨꯡ ꯃꯔꯤꯗ ꯍꯧꯒꯠꯄꯗꯣ ꯀꯔꯤ ꯇꯧꯅꯕꯅꯣ
ꯎꯝ ꯑꯁ ꯀꯔꯤ ꯇꯧꯔꯣ ꯍꯥꯏ ꯑꯩꯈꯣꯏ ꯑꯁꯤ ꯅꯨꯄꯤ ꯑꯃꯁꯤ ꯍꯧꯒꯠꯄꯒꯤꯅꯤ ꯀꯩꯅꯣ
ꯑꯗꯨ ꯍꯧꯒꯠꯂꯗꯤ ꯆꯥꯛ ꯏꯟꯁꯥꯡ ꯊꯣꯡꯕ꯭ꯔꯣꯅ ꯃꯥ ꯍꯧꯒꯠꯂꯗꯤ
ꯑꯣ ꯊꯣꯡꯗꯦ ꯑꯗꯨ ꯑꯣꯏꯔꯁꯨ ꯃꯉꯥꯗ ꯊꯣꯡꯉꯦ ꯃꯔꯤꯗꯗꯤ ꯍꯧꯒꯠꯄ ꯏꯕꯥꯟꯅꯤ ꯑꯗꯨꯝ ꯐꯃꯨꯡꯗꯀꯣ ꯃꯗ ꯂꯦꯜꯂꯒ ꯑꯗꯨꯝ ꯂꯩꯔꯦ ꯑꯗꯨꯒ ꯃꯉꯥꯗ ꯍꯧꯒꯠꯂꯒ ꯑꯃꯨꯛ ꯊꯣꯡꯉꯦ
ꯎꯝ ꯏꯁ ꯉꯜꯂꯦ ꯍꯦ ꯑꯗꯨ ꯑꯣꯏꯔꯁꯨ ꯇꯨꯝꯃꯣ ꯍꯥꯏꯌꯣ
ꯃꯥ ꯑꯗꯨ ꯇꯨꯝꯃꯣ ꯍꯥꯏꯔꯁꯨ ꯇꯨꯡꯃꯣ ꯍꯥꯏꯔꯁꯨ ꯈꯪꯗꯕ ꯒ꯭ꯌꯥꯟ ꯇꯥꯗꯕ
ꯆꯧꯔꯣ ꯊꯨꯅ ꯆꯥꯎꯔꯣꯅ ꯍꯥꯏꯕꯅꯦ ꯑꯩꯗꯤ
ꯅꯃ ꯑꯩꯁꯦ ꯇꯨꯝꯕ ꯌꯥꯗ꯭ꯔꯦ ꯍꯥꯏꯔꯒꯀꯣ
ꯎꯝ ꯀꯩꯅꯣ ꯑ ꯀꯩꯅꯣꯗ ꯅꯃꯥꯟꯅꯕꯤ ꯑꯃ ꯂꯩꯍꯧꯕ ꯇꯣ ꯑꯗꯨꯗꯣ ꯊꯕꯛ ꯐꯪ ꯈꯔꯕꯣ
ꯈꯪꯗꯦ ꯑꯩ ꯍꯪꯁꯨ ꯍꯪꯕꯤꯗꯦ
ꯑꯣ ꯅꯪ ꯅꯍꯥꯟ ꯀꯩꯅꯣ ꯇꯧꯕꯗꯨꯗꯤ ꯁꯦꯂꯔꯤ ꯄꯤꯕ꯭ꯔꯥ
ꯑꯁ ꯂꯧꯁꯨ ꯂꯧꯗ꯭ꯔꯤꯗ ꯇꯜꯂꯦ ꯑꯗꯨ ꯀꯣ ꯃꯣꯏꯁꯦ ꯑꯃꯨꯛꯀ ꯍꯪꯉꯛꯑꯦꯕ ꯂꯥꯛꯑꯣ ꯍꯥꯏꯔꯒ ꯑꯩꯕꯨ ꯑꯗꯨ ꯑꯩꯅ ꯆꯠꯇꯕꯅꯦꯕ ꯅꯪꯕꯨ ꯄꯥꯝꯃꯦ ꯍꯥꯏꯌꯦ ꯑꯃꯨꯛꯀ ꯇꯧꯒꯦꯔꯣ ꯑ ꯍꯣꯏ ꯇꯧꯔꯣꯏ ꯍꯥꯏꯔ
ꯌꯥꯔꯦꯗ ꯅꯪꯕꯨ ꯅꯦꯛꯀ꯭ꯂꯦꯁ ꯌꯥꯝ ꯇꯧꯋꯦ ꯀꯔꯤ